ꯍꯜꯂꯣ ꯇꯥꯔꯦ ꯇꯥꯔꯦ
ꯀꯩ ꯆꯥꯔꯤꯅꯣ
ꯑꯩ ꯈꯣꯟ ꯐꯖꯅ ꯇꯥꯔꯕꯣ ꯍꯧꯖꯤꯛꯇꯤ
ꯑꯧ ꯇꯥꯏ
ꯎꯝ ꯍꯧꯖꯤꯛ ꯈꯔ ꯀꯜꯂꯦ
ꯑꯣ ꯀꯔꯤ ꯆꯥꯔꯤꯅꯣ
ꯀꯩ ꯑꯥ ꯀꯩꯅꯣꯅꯤꯗ ꯀꯩ ꯍꯥꯏꯒꯗꯧ ꯃꯃꯤꯡ ꯈꯪꯗꯦ ꯕꯦꯔꯤꯁ ꯑꯃ ꯑꯍꯥ ꯑꯃꯨ ꯑꯃꯨꯕ ꯑꯃ ꯃꯅꯨꯡꯗ ꯑꯥ ꯀꯩ ꯍꯥꯏꯒꯗ꯭ꯔꯥ ꯕ꯭ꯂꯦꯛꯕꯦꯔꯤꯁꯒꯨꯝꯅ ꯃꯆꯨꯗꯣ ꯃꯃꯤꯡ ꯈꯪꯗꯦ
ꯎꯝ ꯎꯝ ꯎꯝ ꯚꯥꯞ ꯇꯥꯔꯦ ꯚꯥꯞ ꯇꯥꯔꯦ ꯑꯩꯒꯤꯗꯤ
ꯅꯪꯒꯤ ꯍꯥꯏꯔꯣ ꯍꯌꯦꯡ ꯑꯣꯏꯅ ꯊꯤꯜꯂꯛꯑꯒꯦ
ꯄꯤꯒꯦ ꯑꯗꯨꯝ ꯍꯥꯏꯔꯒ ꯅꯨꯡꯇꯤꯒꯤꯅꯦ ꯅꯪꯅ ꯑꯗꯨꯃꯥꯏꯅ ꯆꯥꯕ ꯈꯨꯗꯤꯡ ꯈꯥꯛꯄꯤꯒꯦ ꯈꯥꯛꯄꯤꯒꯦ ꯑꯗꯨꯝ ꯍꯥꯏꯔꯒ ꯁꯨꯈꯥꯛ ꯈꯥꯛꯄꯤꯗꯦ
ꯈꯥꯛꯄꯤꯒꯦ ꯈꯥꯛꯄꯤꯒꯦ
ꯀꯗꯥꯏ ꯂꯣꯏꯅꯃꯛ ꯆꯥꯈ꯭ꯔ ꯃꯇꯨꯡꯗ
ꯌꯥꯝꯅꯗꯤ ꯍꯥꯎꯇꯦꯗ ꯍꯩ ꯆꯥꯕ ꯐꯪꯗꯕꯒꯤ ꯆꯥꯕꯅꯦ
ꯑꯣ ꯍꯩ ꯃꯃꯜ ꯌꯥꯝ ꯇꯥꯡꯕ꯭ꯔꯣ ꯑꯗꯨꯗꯗꯤ ꯍꯩ ꯄꯥꯟꯕꯤ ꯊꯥꯔꯣ ꯑꯗꯨꯗꯤ
ꯊꯥꯔꯁꯨ ꯃꯣꯏ ꯀꯩꯅꯣꯁꯦ ꯋꯥꯅ ꯍꯧꯕꯅꯤꯅꯦ
ꯎꯝ ꯑꯥ ꯍꯩꯅꯧꯗꯣ ꯑꯧ
ꯀꯤꯂꯣꯗ ꯀꯌꯥꯔꯣ ꯄꯤꯕꯗꯣ ꯇꯥꯡꯕꯅꯦ ꯍꯥꯎꯁꯨ ꯍꯥꯎꯇꯕ
ꯍꯣꯏ ꯍꯥꯎꯇꯕ ꯍꯥꯏꯕꯕꯨ ꯀꯃꯥꯏꯅ ꯍꯥꯎꯇꯕ꯭ꯔꯣ ꯊꯨꯝꯗꯕ꯭ꯔꯣ ꯅꯠꯇ꯭ꯔ ꯏꯆꯝ ꯆꯝꯕ꯭ꯔꯣ
ꯁꯤꯟꯕꯨꯗꯤ ꯁꯤꯜꯂꯦꯕꯀꯣ ꯑꯗꯨ ꯀꯩ ꯍꯥꯏꯒꯗ ꯁꯤꯜꯂꯁꯨ
ꯑꯩꯈꯣꯏꯒꯤꯗꯤ ꯃꯍꯥꯎ ꯈꯔ ꯂꯩꯌꯦꯗꯅ ꯎꯝ ꯎꯝ ꯑꯗꯨꯃꯥꯏ ꯇꯧꯗꯦꯕ ꯑꯣ ꯎꯝ ꯎꯝ
ꯃꯨꯟꯕꯁꯤꯡꯗꯨꯅ ꯌꯥꯝ ꯊꯨꯝꯕ ꯑꯃꯨꯛꯀ ꯍꯤꯗꯥꯛ ꯁꯤꯖꯤꯟꯅꯕꯅꯤꯅ
ꯑꯗꯨ ꯑꯗꯨ ꯑꯗꯨ ꯃꯔꯝꯗꯗꯤ ꯌꯨꯝ ꯌꯥꯝ ꯅꯤꯡꯁꯤꯡꯔꯝꯃꯤꯅꯦ ꯑꯗꯨꯒꯨꯝꯕ ꯃꯇꯥꯡꯗꯗꯤ
ꯍꯥ
ꯁꯤꯒꯨꯝꯕ ꯃꯇꯥꯡꯗꯗꯤ ꯍꯩꯅ ꯍꯩꯒꯨꯝꯕ ꯑꯦꯟꯖꯥꯡ ꯅꯄꯤꯒꯨꯝꯕ ꯁꯤꯒꯨꯝꯕ ꯃꯇꯥꯡꯗꯗꯤ ꯌꯨꯝ ꯌꯥꯝ ꯅꯤꯡꯁꯤꯡꯔꯝꯅꯤꯅꯦꯀꯣ
ꯍꯣꯏ ꯃꯅꯤ
ꯇꯧꯕ
ꯑꯩ ꯍꯥꯅ ꯀꯩꯅꯣꯁꯤꯡꯗꯣ ꯂꯐꯨꯒꯨꯝꯕ ꯀꯩ ꯑꯃꯨꯛꯀ
ꯂꯐꯨꯅꯦ ꯀꯩꯀꯩꯅꯣ ꯑꯩꯅ ꯆꯥꯗꯕꯗꯣ ꯑꯣ ꯁꯧꯒ꯭ꯔꯤꯅꯦ ꯑꯗꯨ ꯆꯥꯅꯤꯡꯗꯕꯅ ꯌꯨꯝ ꯂꯩꯕꯗ
ꯑꯥ ꯁꯤꯗꯗꯤ ꯑꯗꯨꯗꯗꯤ ꯌꯥꯝ ꯆꯥꯅꯤꯡꯈ꯭ꯔꯦ ꯑꯗꯨ ꯑꯍ ꯍꯣꯏ ꯍꯧꯖꯤꯛꯇꯤ ꯄ꯭ꯔꯦꯁꯦꯁ ꯑꯣꯏꯔꯦ ꯂꯩꯕ ꯌꯥꯝ ꯀꯨꯏꯔꯕ ꯃꯜꯂꯦꯀꯣ ꯅꯪ
ꯀꯨꯏꯕꯨꯗꯤ ꯀꯨꯏꯗ꯭ꯔꯤꯗ
ꯆꯍꯤ ꯐꯥꯔꯕꯣ
ꯍꯣꯏ ꯆꯍꯤꯕꯨꯗꯤ ꯐꯥꯔꯦ
ꯑꯅꯤ ꯑꯍꯨꯝ
ꯑꯅꯤ ꯁꯨꯗ꯭ꯔꯤꯗ ꯁꯨꯕꯨꯗꯤ ꯁꯨꯔꯅꯤ
ꯑꯣ ꯑꯣ ꯑꯣ
ꯍꯥꯅ ꯆꯠꯄꯗ ꯀꯩꯅꯣꯗ ꯆꯠꯄ ꯁꯥꯎꯔꯣꯝ ꯆꯠꯄ
ꯑꯣ
ꯑꯗꯨꯒ ꯍꯧꯖꯤꯛꯅ ꯑꯃꯨꯛ ꯅꯣꯠꯇ ꯑꯃꯨꯛ ꯂꯥꯛꯄ
ꯅꯪꯅ ꯂꯩꯐꯝ ꯑꯗꯨꯝ ꯚꯥꯞ ꯇꯥꯔꯕꯅꯦ ꯉꯁꯥꯏꯒꯤ ꯐꯣꯟꯗꯨꯅ
ꯗꯨꯃꯥꯏ ꯆꯕꯖꯨ ꯋꯕ꯭ꯔꯣ ꯋꯗꯦ ꯅꯨꯡꯉꯥꯏ ꯀꯩꯅꯣ ꯈꯣꯏ ꯁꯣꯝ ꯈꯣꯏ ꯁꯣꯝꯗꯒꯤ ꯃꯤꯈꯣꯏꯁꯦ ꯑꯗꯨꯃꯥꯏꯅ ꯑꯗꯨꯝ ꯆꯠꯃꯟꯕꯒꯤ
ꯎꯝ
ꯃꯈꯥꯗ ꯆꯠꯄ ꯃꯊꯛꯇ ꯀꯥꯔꯛꯄ ꯗꯨꯗꯗꯤ ꯈꯣꯏꯅꯤ ꯀꯥꯔ ꯊꯧ ꯍꯩꯕ꯭ꯔꯣ ꯅ ꯍꯩꯌꯦ ꯍꯣꯏ ꯂꯧꯔꯛ ꯎꯔ
ꯑꯩꯉꯣꯟꯗꯒꯤ ꯍꯩꯔꯝꯗꯧ ꯃꯥꯜꯂꯦ ꯍꯩꯇꯦꯗ ꯑꯈꯣꯏꯗꯤ
ꯑꯈꯣꯏꯒꯤ ꯒꯥꯔꯤ ꯑꯆꯥꯎ ꯆꯥꯎꯕꯁꯨ ꯊꯧꯕ ꯍꯩꯔꯦꯅꯦ
ꯈꯣꯏꯗꯤ ꯍꯩꯇꯦ
ꯃꯥꯡꯗꯅꯤꯀꯣ ꯊꯥꯎꯔꯤꯖꯦ
ꯃꯪꯗꯅꯦꯕ ꯑꯁ
ꯐꯖꯗ꯭ꯔꯣ
ꯃꯪꯗ ꯊꯧꯔꯁꯨ ꯌꯥꯏꯅꯦ ꯈꯣꯏ ꯑꯥ ꯇꯨ ꯊꯥꯎꯖꯟ ꯀꯌꯥꯗꯔ
ꯀꯣꯏꯕ ꯆꯠꯄꯅꯦꯕ ꯑꯩꯁꯨ ꯌꯥꯝ ꯍꯩꯇꯦꯕ ꯊꯧꯕꯗꯣ
ꯈꯣꯏ ꯃꯤ ꯃꯔꯤ ꯃꯉꯥ ꯆꯠꯂꯦ ꯆꯠꯂꯒ ꯇꯥꯏꯌꯔꯗ ꯑꯃ ꯅꯞꯄꯗꯣ ꯀꯩ ꯍꯥꯏꯕ꯭ꯔꯣ ꯑꯗꯨꯗꯣ
ꯀꯩ ꯅꯞꯄꯅꯣ
ꯃꯃꯤꯡꯗꯣ ꯀꯥꯥꯎꯈ꯭ꯔꯦꯅꯦ
ꯑꯗꯨꯝ ꯍꯥꯏꯌꯣ ꯑꯗꯨꯝ ꯍꯥꯏꯌꯣ ꯀꯥꯠ ꯑꯃ ꯅꯞꯄꯗꯣ ꯑꯣ
ꯑꯗꯨ ꯇꯥ ꯇꯥꯈ꯭ꯔꯕ ꯑꯅꯤꯃꯛ
ꯎꯝ ꯎꯝ ꯎꯝ
ꯑꯥ ꯇꯥꯟꯅ ꯆꯠꯂꯒ ꯑꯃꯨꯛ ꯑꯗꯨ ꯈꯛꯇ ꯊꯤꯕꯒꯤ ꯑꯃꯨꯛ ꯂꯥꯛꯄꯅꯦ ꯑꯁ ꯈꯨꯋꯥꯗꯤ ꯐꯥꯔꯦ
ꯊꯤꯐꯝꯁꯨ ꯈꯪꯗꯦ ꯃꯆꯥ ꯑꯣꯏꯔꯝꯅꯤꯅ ꯄꯤꯛꯇ꯭ꯔꯨ ꯄꯤꯔꯝꯅꯤ ꯂꯝꯕꯤꯗꯨꯃꯨꯛ ꯆꯥꯎꯕꯗꯨꯗ ꯀꯃꯥꯏꯅ ꯊꯤꯗꯣꯏꯅꯣ
ꯍꯣꯏ ꯌꯥꯝꯅꯗꯤ ꯄꯤꯛꯇꯦ ꯑꯗꯨ ꯑꯣꯏꯔꯁꯨ
ꯃꯥ ꯃꯥꯒꯤ ꯁꯦꯞꯇꯣ ꯔꯥꯎꯟ ꯑꯣꯏꯕꯅꯤꯅ ꯎꯝ
ꯑꯥꯗ ꯇꯥꯔꯝꯕꯁꯨ ꯌꯥꯏꯌꯦꯕ ꯑꯗꯨꯒꯤ
ꯍꯣꯏ ꯍꯣꯏ ꯏꯐꯝꯁꯨ ꯈꯪꯗꯦ ꯑꯗꯨꯗꯤ
ꯀꯣꯏꯊꯤ ꯊꯤꯔꯒ ꯑꯃꯨꯛꯀ ꯀꯩꯅꯣꯗ ꯂꯩꯔꯝꯃꯦ ꯊꯣꯡ ꯑꯃꯗ ꯂꯩꯔꯝꯃꯦ
ꯂꯩꯕꯨ ꯂꯩꯌꯦꯅꯦ
ꯍꯥ ꯑꯗꯨ ꯑꯃꯨꯛ ꯌꯥꯎꯔꯝꯗ꯭ꯔꯗꯤ ꯋꯥꯊꯤꯃꯨꯛ ꯆꯥꯒꯅꯤꯕ
ꯅꯪ ꯍꯌꯦꯡ ꯄꯨꯡ ꯀꯌꯥꯗ ꯇꯨꯝꯗꯣꯏꯅꯣ ꯑꯌꯨꯛꯇ
ꯍꯌꯦꯡꯁꯦ ꯊꯥꯔꯗ ꯗꯦ
ꯇꯔꯥ ꯅꯠꯇ꯭ꯔꯒꯅ ꯑꯥ ꯇꯔꯥ ꯑꯗꯥꯏ ꯇꯨꯝꯗꯧ ꯃꯥꯜꯂꯦ ꯕ ꯑꯗꯣ ꯇꯔꯥꯗꯤ ꯇꯨꯝꯕꯁꯦ ꯑꯥ ꯅꯨꯡꯗꯥꯡꯒꯤ ꯄꯨꯡ ꯀꯌꯥꯗ ꯍꯧꯒꯠꯀꯦ
ꯇꯔꯥꯗ ꯇꯨꯝꯃꯒ ꯄꯨꯡ ꯑꯅꯤ ꯑꯃ ꯑꯗꯨꯝ ꯑꯗꯨꯗꯥꯏ ꯑꯗꯨꯝ ꯍꯧꯒꯠꯂꯦꯗ
ꯃꯥꯅꯤ ꯑꯁ ꯅꯨꯡꯊꯤꯜꯗꯗꯤ ꯌꯥꯝ ꯁꯥꯔꯝꯅꯤꯌꯦ ꯑꯥ ꯁꯕꯨꯗꯤ ꯁꯥꯏꯌꯦ ꯃꯤꯒꯁꯨ ꯌꯥꯝ ꯂꯥꯡ ꯃꯤꯒꯁꯨ ꯌꯥꯝ ꯂꯥꯡꯔꯝꯅꯤ ꯀꯃꯥꯏꯅ ꯇꯨꯝꯕ꯭ꯔꯣ ꯑꯩꯗꯤ ꯁꯨꯡꯉꯝ ꯉꯝꯂꯣꯏ
ꯑꯩꯈꯣꯏ ꯀꯩꯅꯣꯗꯤ ꯌꯥꯝ ꯂꯥꯡꯗꯦꯗ
ꯅꯣꯏ ꯀꯥꯗ ꯈꯔ ꯃꯇꯥꯏ ꯑꯣꯏꯕꯅꯤꯅ ꯑꯣ
ꯌꯥꯏ ꯌꯥꯏ ꯑꯗꯨ ꯑꯣꯏ ꯇꯥꯔꯗꯤ ꯑꯗꯣ ꯑꯗꯨꯒꯨꯝꯕ ꯃꯐꯝꯗꯗꯤ ꯌꯥꯝ ꯂꯥꯡꯕ ꯈꯣꯠꯄꯁꯦ ꯌꯥꯝ ꯂꯩꯅ
ꯍꯣꯏ
ꯑꯗꯨꯗꯣ ꯑꯩ ꯌꯥꯝ ꯇꯜꯂꯦ ꯌꯥꯝ ꯍꯩꯅꯗꯦ
ꯎꯝ ꯑꯩꯈꯣꯏ ꯍꯥꯟꯅ ꯂꯩꯔꯝꯕ ꯕꯤꯜꯗꯤꯡꯗꯨꯗꯤ ꯑꯁ ꯌꯥꯗꯕꯅꯦ
ꯑꯃꯅ ꯑꯃꯨꯛ ꯂꯥꯡ ꯑꯃꯅ ꯑꯃꯨꯛ ꯂꯥꯡ ꯅꯣꯏ ꯑꯍꯨꯝ ꯑꯗꯨꯝ ꯂꯩ ꯂꯩꯃꯤꯟꯅꯕ꯭ꯔ ꯅꯍꯥꯟ ꯍꯧꯕꯗꯒꯤ ꯍꯧꯅ
ꯎꯝ ꯅꯠꯇꯦ
ꯑꯣ ꯁꯦꯜ ꯇꯥꯜꯂꯤꯔꯣꯕ ꯑꯗꯨꯗ ꯂꯩꯔꯤꯗꯣ ꯅꯠꯇ꯭ꯔꯒ ꯂꯥꯏꯔꯤꯛ ꯂꯥꯏꯔꯤꯛ ꯑꯗꯨꯝ ꯍꯥꯏꯇꯥꯔꯦ ꯑꯃꯕꯨꯗꯤ ꯀꯩꯅꯣ ꯇꯧꯔꯤ ꯂꯥꯏꯔꯤꯛ ꯇꯧꯔꯤ ꯑꯃꯕꯨꯗꯤ ꯎꯝ ꯅꯣꯏ ꯑꯍꯨꯝ ꯅꯣꯏ ꯃꯔꯨꯞꯔꯣ ꯈꯪꯅꯕ꯭ꯔꯣ ꯅꯍꯥꯟꯗꯒꯤ ꯍꯧꯅ ꯈꯪꯅꯕ꯭ꯔꯥ ꯅꯠꯇ꯭ꯔꯒ ꯍꯟꯗꯛ ꯆꯠꯄ ꯃꯇꯨꯡꯗ ꯈꯪꯅꯕ꯭ꯔꯥ ꯈꯪꯅꯗꯦꯗ ꯑꯃꯅ ꯀꯩꯅꯣ ꯊꯣꯛꯄ ꯏꯌꯥꯝꯕ ꯊꯣꯛꯄ ꯑꯣ ꯑꯃꯅ ꯅꯅꯥꯎ ꯅꯨꯄꯥ ꯊꯣꯛꯄ
ꯑꯥ ꯏꯅꯥꯎ ꯅꯨꯨꯄꯥ ꯍꯥꯏꯔꯁꯨ ꯑꯗꯨꯝ ꯇꯤꯟꯅꯔꯦꯗ
ꯑꯣ ꯅꯣꯏ ꯃꯁꯦꯟꯔꯣ
ꯎꯝ ꯑꯗꯨꯃꯛꯇꯤ ꯅꯠꯇꯦ
ꯑꯇꯩ ꯇꯤꯟꯅꯕ ꯂꯩꯇꯕꯅꯤꯅ ꯑꯗꯨꯝ ꯇꯤꯟꯅꯔꯕ ꯑꯗꯣ ꯑꯈꯣꯏ ꯔꯣꯝꯗꯒꯤ ꯂꯣꯏꯅꯃꯛ ꯑꯈꯣꯏ ꯔꯣꯝꯗ ꯒꯤꯔ
ꯑꯥꯍꯣꯏ ꯃꯥꯅꯦ
ꯍꯪꯗꯤ ꯌꯥꯝ ꯍꯪꯅꯤꯡꯈ꯭ꯔꯦ ꯑꯗꯨꯕꯨ ꯍꯪꯕ ꯌꯥꯥꯗ꯭ꯔꯦ ꯃꯥꯅꯦ
ꯁꯤꯗ ꯍꯥꯟꯅ ꯂꯥꯛꯄꯗꯗꯤ ꯑꯁ
ꯇꯨꯝꯃꯁꯨ ꯌꯥꯗꯝꯅꯤ ꯃꯣꯏ ꯀꯩꯅꯣ ꯁꯦꯂꯤꯡ ꯐꯦꯟꯅꯁꯨ ꯌꯥꯗꯕ ꯎꯝ ꯀꯨꯜꯂꯔꯅ ꯀꯟꯕ ꯉꯝꯗ꯭ꯔꯦꯕ ꯑꯁ ꯗꯨꯗ ꯂꯩꯕꯗꯣ ꯃꯩꯁꯨ ꯃꯠ ꯃꯐꯝꯗꯣ ꯏꯄꯤꯛ ꯄꯤꯛꯑꯒ ꯍꯣꯏ ꯑꯗꯨꯝ ꯀꯩ ꯍꯥꯏꯁꯤꯔꯥ ꯁꯦꯜꯕꯨ ꯂꯩꯔꯗꯤ ꯀꯣꯏꯕꯁꯨ ꯑꯗꯨꯝ ꯆꯠꯄ ꯌꯥꯏ ꯑꯗꯣ ꯁꯦꯜ ꯂꯩꯇ꯭ꯔꯗꯤ ꯑꯗꯨꯒꯨꯝꯕ ꯃꯐꯝꯗ ꯏꯄꯤꯛ ꯄꯤꯛ ꯑꯗꯨꯗ ꯄꯨꯟꯁꯤꯗꯣ ꯑꯗꯨꯝ ꯂꯩꯗꯨꯏꯅꯦ ꯑꯩꯗꯤ ꯑꯗꯨꯖꯨ ꯁꯨꯛꯉꯝ ꯉꯝꯗꯕ
ꯑꯥ ꯃꯥꯅꯦ
ꯄꯗ ꯑꯗꯨꯝ ꯅꯨꯡꯊꯤꯜ ꯍꯧꯒꯠꯂꯅꯤ ꯆꯥꯔꯅꯤ ꯇꯨꯝꯃꯅꯤ ꯐꯝꯃꯅꯤ ꯑꯩꯗꯤ ꯑꯩꯗꯤ ꯀꯣꯏ ꯀꯣꯏꯕ ꯍꯥꯏꯕꯨ ꯐꯖꯕ ꯐꯖꯕ ꯅꯠꯇꯕ ꯑꯗꯨ ꯑꯣꯏ ꯇꯥꯔꯖꯨ ꯋꯥꯈꯟꯗꯣ ꯅꯨꯡꯉꯥꯏꯅꯤꯉꯥꯏ ꯋꯥꯈꯟꯗꯣ ꯍꯥꯏ ꯇꯥꯔꯗꯤ ꯃꯐꯝ ꯄꯤꯛꯄꯗ ꯑꯗꯨꯝ ꯂꯩꯔꯗꯤ ꯋꯥꯈꯟꯗꯣ ꯀꯩꯅꯣꯝꯃ ꯇꯧꯋꯦꯗꯅ ꯎꯝ ꯋꯥꯈꯜ ꯊꯣꯛꯇꯦꯀꯣ ꯍꯣꯏ ꯍꯣꯏ ꯑꯩꯗꯤ ꯑꯗꯨꯃꯥꯏꯅ ꯑꯣꯏꯒꯜꯂꯦꯕ ꯑꯗꯨꯒꯤ ꯑꯥ ꯑꯗꯨꯝ ꯊꯨꯛꯄꯁꯦ
ꯎꯝ
ꯁꯥꯟꯅꯕꯒꯨꯝꯕ ꯊꯣꯛꯄ ꯁꯤꯒꯨꯝꯕ ꯊꯣꯛꯇ꯭ꯔꯗꯤ ꯑꯩꯒꯤ ꯋꯥꯈꯜꯖꯦ ꯈꯟꯊꯕ ꯉꯝꯗꯦ ꯃꯥꯅꯤ ꯅꯣꯏꯒꯤ ꯑꯣꯏꯗ꯭ꯔꯣ ꯎꯝ ꯑꯣꯏꯗꯦ
ꯍꯥ
ꯑꯣꯏꯗꯔꯣ ꯅꯣꯏꯗꯤ ꯑꯗꯨꯃꯥꯏꯅ
ꯍꯥꯟꯅ ꯍꯣꯏ ꯍꯥꯟꯅꯗꯤ ꯑꯣꯏꯔꯝꯕꯅꯦ ꯍꯧꯖꯤꯛꯇꯤ ꯍꯩꯅꯔꯕꯅꯤꯅ ꯀꯩꯝ ꯑꯁ ꯀꯩꯝ ꯈꯟꯗ꯭ꯔꯦ
ꯈꯟꯗ꯭ꯔꯦꯗ ꯑꯩ ꯁꯤꯌꯦ ꯍꯥꯟꯅ ꯍꯦꯛ ꯍꯥꯟꯅ ꯂꯥꯛꯄ ꯅꯨꯃꯤꯠꯇꯨꯗꯤ ꯌꯨꯝ ꯍꯟꯅꯤꯡꯕꯅꯤ ꯎꯝꯎꯝ ꯑꯗꯨ ꯀꯃꯥꯏꯅ ꯑꯗꯨꯝ ꯂꯩꯒꯦ ꯀꯔꯤ ꯋꯥꯈꯜ ꯇꯧꯔꯒ ꯑꯗꯨꯝ ꯂꯩꯔꯤꯅꯣ
ꯀꯞꯄꯨ ꯀꯞꯅꯤꯡꯂꯛꯄꯅꯦ ꯍꯥꯟꯅ ꯂꯥꯛꯄꯗ
ꯍꯣꯍꯣ ꯑꯥꯗꯒꯤ ꯇꯥꯅ ꯆꯠꯄ ꯍꯧꯕꯗꯣ ꯉꯟꯅ ꯆꯠꯄꯅꯦꯕ ꯎꯝ
ꯑꯗꯨꯒ ꯁꯤꯗ ꯑꯃꯨꯛ ꯑꯃꯨꯛ ꯌꯧꯔꯛꯄꯗꯣ ꯄꯨꯡ ꯇꯔꯥ ꯄꯨꯡ ꯄꯨꯡ ꯇꯔꯥ ꯇꯔꯥ ꯍꯦꯜꯂꯦꯗ
ꯑꯣ
ꯏꯟꯖꯥꯡ ꯑꯍꯥꯎꯕ ꯊꯣꯡꯉꯝꯒꯗ꯭ꯔꯥ ꯈꯜꯂꯒ ꯇꯥ ꯑꯣꯏꯅ ꯊꯧꯔꯝꯃꯦ ꯑꯁ
ꯑꯝ
ꯑꯩꯈꯣꯏꯁꯨ ꯍꯦꯛ ꯍꯥꯟꯅ ꯂꯥꯛꯄꯗ ꯀꯥ ꯑꯄꯤꯛꯄꯗ ꯃꯤ ꯃꯔꯤ ꯃꯉꯥ ꯂꯩꯌꯦꯕ
ꯁꯤꯔꯝꯅꯤ ꯅꯣꯏꯗꯣ
ꯑꯗꯨ ꯏꯪꯕꯨꯗꯤ ꯏꯪꯉꯦꯕꯀꯣ ꯕꯤꯜꯗꯤꯡꯗꯣ ꯑꯩꯈꯣꯏ ꯀꯩꯅꯣ ꯑꯣꯏꯕꯅꯤꯅ ꯔꯥꯎꯟ ꯂꯩꯕꯅꯤꯅ
ꯑꯣ
ꯑꯗꯨ ꯑꯣꯏꯔꯁꯨ ꯄꯤꯛꯃꯟꯕꯒꯤ ꯃꯤ ꯃꯔꯤ ꯃꯉꯥꯃꯨꯛ ꯆꯥꯕ ꯇꯨꯝꯕ ꯀꯩꯅꯣ ꯇꯧꯔ ꯑꯁ
ꯑꯣ ꯑꯩꯗꯤꯗꯨ ꯁꯨꯡꯉꯝ ꯉꯝꯃꯣꯏꯗꯕ
ꯎꯝ
ꯋꯥꯔꯝꯅꯤꯀꯣ ꯊꯣꯛꯐꯝꯁꯨ ꯂꯩꯇꯕ ꯈꯪꯅꯕꯁꯨ ꯂꯩꯇꯕꯅꯤꯅꯀꯣ ꯎ ꯎꯝ
ꯅꯪꯒꯤ
ꯑꯩ ꯂꯣꯡꯕꯗꯣ ꯌꯥꯝ ꯋꯥꯈꯜ ꯅꯨꯡꯉꯥꯏꯌꯦ ꯁꯤꯗꯗꯤ ꯌꯦꯡꯉꯣ ꯃꯔꯝꯕꯨ ꯍꯣꯏ ꯅꯨꯡꯉꯥꯏꯇ꯭ꯔꯁꯨ ꯑꯩꯗꯤ ꯅꯨꯡꯉꯥꯏ ꯍꯩ ꯍꯩ ꯍꯩꯕꯨ ꯄꯩꯁꯥ ꯇꯥꯟꯐꯝ ꯂꯩꯇ꯭ꯔꯁꯨ ꯑꯩꯈꯣꯏ ꯂꯩꯐꯝꯗꯗꯤ ꯊꯣꯛꯅꯤꯡꯕꯗ ꯑꯗꯨꯝ ꯊꯣꯛꯄ ꯌꯥꯏꯌꯦ ꯀꯩ ꯀꯔꯤ ꯆꯠ ꯀꯩ ꯀꯩ ꯑꯗꯨꯝ ꯆꯠꯄ ꯌꯥꯏꯌꯦ
ꯎꯝ
ꯑꯗꯨ ꯅꯨꯡꯉꯥꯏꯕꯅꯦ ꯃꯤ ꯂꯝꯗ ꯂꯩꯕꯗꯨꯗꯤ ꯑꯁ ꯀꯥꯁꯨ ꯄꯤꯛꯇꯨ ꯄꯤꯛꯄ ꯌꯥꯝ ꯋꯥꯗ꯭ꯔꯣ ꯑꯗꯨꯗꯣ
ꯍꯣꯏ ꯍꯣꯏ
ꯑꯗꯨꯒ ꯊꯣꯛꯑꯁꯨ ꯊꯣꯛꯄ ꯈꯨꯗꯤꯡ ꯁꯦꯜ ꯑꯗꯨꯝ ꯂꯣꯏꯔꯅꯤ
ꯑꯥ
ꯑꯗꯨꯗꯅꯦ ꯁꯥꯎꯅ